ꯍꯜꯂꯣ!
ꯍꯜꯂꯣ!
ꯀꯔꯤ ꯇꯧꯔꯤꯅꯣ?
ꯀꯔꯤꯁꯨ ꯇꯧꯗꯦ ꯇꯨꯝꯃꯒ ꯂꯩꯔꯤ ꯅꯪꯗꯤ
ꯆꯥꯞ ꯃꯥꯅꯌꯦ
ꯆꯥꯞ ꯃꯥꯟꯅꯕ꯭ꯔꯥ?
ꯆꯞ ꯃꯥꯟꯅꯩꯍꯦ
ꯆꯥꯛ ꯆꯥꯔꯕꯣ?
ꯆꯞ ꯃꯥꯟꯅꯩ ꯑꯗꯨꯁꯨ꯫
ꯆꯥꯛ ꯆꯥꯔꯕꯣ ꯍꯥꯏꯕꯅꯦ꯫
ꯑꯗꯨ ꯅꯪ ꯆꯥꯛꯁꯦ ꯅꯪꯁꯨ ꯆꯥꯔꯝꯃꯅꯤꯅ?
ꯑꯩꯗꯤ ꯆꯥꯗ꯭ꯔꯤ꯫
ꯑꯦ ꯌꯥꯝ ꯊꯦꯡꯉꯦꯍꯦ ꯄꯨꯡ ꯀꯌꯥꯗ ꯆꯥꯒꯗꯧꯕ?
ꯑꯩꯀꯣ ꯉꯥꯁꯤꯁꯦ ꯊꯕꯛ ꯂꯩꯕ ꯑꯗꯨꯒꯤꯀꯣ꯫
ꯍꯣꯏ꯫
ꯑꯗꯨꯒꯤ ꯈꯔ ꯊꯦꯡꯈ꯭ꯔꯦ, ꯉꯥꯛꯇꯪ ꯂꯩꯔꯗꯤ ꯆꯥꯔꯅꯤ꯫
ꯑꯩꯁ꯫ ꯊꯦꯡꯈ꯭ꯔꯦꯍꯦ ꯑꯩꯈꯣꯏꯗꯤ ꯑꯩꯠ ꯊꯥꯔꯇꯤ ꯅꯥꯏꯟꯒꯨꯝꯕꯗ ꯆꯥꯈ꯭ꯔꯕꯅꯦꯍꯦ꯫
ꯑꯣ ꯌꯥꯝ ꯉꯜꯂꯦꯅ꯫
ꯎꯝ ꯉꯜꯂꯦ ꯑꯩꯈꯣꯏꯁꯦ ꯑꯗꯨ ꯑꯗꯨꯒꯤ ꯃꯇꯝꯗ ꯑꯗꯨꯝ ꯆꯥꯏꯌꯦ꯫
ꯀꯩ ꯍꯟꯖꯥꯡ ꯆꯥꯕ꯭ꯔꯣ?
ꯉꯁꯤ ꯀꯣꯕꯤ꯫
ꯍꯥꯎꯋꯦꯅꯦ꯫
ꯑꯦꯁ ꯀꯣꯕꯤꯕꯨ ꯍꯥꯎꯋꯦ ꯍꯥꯏꯔꯤꯅꯦ꯫
ꯍꯥꯎꯇ꯭ꯔꯣ ꯑꯗꯣ ꯍꯥꯎꯕꯅꯦ ꯑꯩꯈꯣꯏ ꯍꯛꯆꯥꯡꯁ ꯌꯥꯝ ꯐꯕꯅꯦ꯫
ꯑꯦ ꯀꯨꯕꯤꯗꯤꯀꯣ ꯀꯔꯤꯁꯨ ꯐꯕ ꯂꯩꯇꯕꯅꯦꯍꯦ꯫
ꯁꯤꯡꯖꯨ ꯃꯦꯠꯂꯒ ꯆꯥꯎ ꯍꯥꯎꯕꯅꯦ ꯃꯤꯃꯤꯒ꯫
ꯍꯣꯏ ꯁꯤꯟꯖꯨꯕꯨꯗꯤ, ꯑꯗꯣ ꯅꯣꯡ ꯇꯥꯕꯒꯤ ꯅꯣꯡ ꯇꯥꯔꯒ, ꯎꯝ ꯈꯨꯟꯗꯒꯤ ꯀꯣꯕꯤꯅꯤꯅ ꯑꯃꯨꯛ ꯁꯤꯟꯖꯨꯁꯨ ꯑꯃꯨꯛ ꯍꯥꯎꯗꯧ ꯃꯟꯗꯦꯅꯦ꯫
ꯍꯥꯎꯒꯅꯤꯗ ꯍꯥꯎꯒꯅꯤꯗ ꯅꯣꯡ ꯇꯥꯕ꯭ꯔꯣ ꯑꯗꯨꯗ꯫
ꯎꯝ ꯇꯥꯌꯦ꯫
ꯑꯁ ꯑꯩꯈꯣꯏꯗꯤ ꯅꯨꯡꯁꯥ ꯊꯣꯛꯄꯅ ꯁꯥꯕꯅ ꯑꯌꯥ ꯍꯥꯏꯔꯅꯨ꯫
ꯅꯣꯏꯗꯤ ꯇꯥꯎꯟ ꯇꯥꯎꯟꯗ ꯂꯩꯕꯃꯜꯂꯦꯅ꯫
ꯍꯣꯏ꯫
ꯈꯣꯏꯗꯤ ꯑꯥ
ꯎꯝ ꯎꯝ ꯎꯝ ꯍꯣꯏ ꯍꯣꯏ ꯅꯨꯡꯉꯥꯏꯕꯅꯦ ꯑꯗꯨ ꯑꯗꯨꯗ ꯂꯩꯕꯅ ꯅꯨꯡꯉꯥꯏꯕꯅꯦ ꯁꯤꯗꯗꯤ ꯁꯥꯁꯨ ꯁꯥꯏ ꯑꯁ꯫
ꯅꯣꯡ ꯌꯥꯝ ꯇꯥꯕꯗꯣ ꯁꯥꯎꯅꯤꯡꯉꯦꯕ꯫
ꯑꯣ ꯅꯣꯡ ꯌꯥꯝ ꯇꯥꯕ꯭ꯔꯥ?
ꯆꯤꯡꯗꯗꯤ ꯅꯣꯡꯗꯤ ꯈꯔ ꯌꯥꯝ ꯇꯥꯗꯤ ꯇꯥꯏꯌꯦꯅ꯫
ꯍꯣꯏ ꯃꯩꯗꯤ ꯀꯃꯥꯏ ꯇꯧꯒꯦ?
ꯃꯩꯁꯨ ꯑꯃꯔꯛ ꯑꯃꯔꯛ ꯂꯥꯛ ꯥꯀꯅꯤ ꯃꯔꯥ ꯃꯨꯛꯀꯅꯤ ꯅꯨꯡꯊꯤꯟꯗꯤ ꯂꯥꯛꯀꯅꯤ ꯅꯨ
ꯄ꯭ꯔꯣ꯫
ꯍꯧꯖꯤꯛꯐꯥꯎ ꯍꯣꯏ ꯍꯧꯖꯤꯛꯇꯤ ꯂꯥꯛꯑꯦꯀꯣ꯫
ꯑꯥ ꯑꯥ꯫
ꯑꯗꯨꯒ ꯅꯨꯡꯗꯥꯡ ꯈꯔ ꯃꯝꯕ ꯍꯧꯔꯦ ꯑꯗꯨꯒ ꯆꯥꯛ ꯆꯥꯒꯗꯧꯔꯦ ꯍꯥꯏꯔꯗꯤ ꯑꯃꯨꯛ ꯃꯣꯠꯈ꯭ꯔꯦꯅꯤꯍꯦ꯫
ꯀꯔꯤ? ꯀꯔꯤꯁꯨ ꯇꯝꯕ ꯉꯝꯗꯦ ꯑꯩꯈꯣꯏꯒꯤ ꯂꯥꯏꯗꯤ꯫
ꯍꯣꯏ ꯍꯣꯏ ꯒ꯭ꯌꯥꯟ ꯇꯥꯏ ꯒ꯭ꯌꯥꯟ ꯇꯥꯏ ꯑꯩꯁꯨ ꯈꯪꯉꯦ ꯈꯪꯉꯦ꯫
ꯑꯗꯨꯅ ꯑ ꯑꯗꯨꯅ ꯑ ꯁꯤꯒꯤ ꯑꯍꯣꯏꯅ ꯑꯍꯣꯏꯅ ꯄꯥꯏꯒꯗꯧꯕꯗꯣ ꯁꯣꯂꯔ ꯅꯠꯇ꯭ꯔꯗꯤ ꯃꯆꯥ ꯃꯆꯥꯗꯣ ꯑꯗꯨꯒꯨꯝꯕ ꯊꯝ ꯊꯝꯗꯕꯗꯤ ꯌꯥꯗꯦ ꯑꯗꯨ ꯃꯆꯥ ꯃꯆꯥ ꯄꯥꯏ ꯑꯗꯨꯝ ꯍꯤꯡꯒꯥ ꯂꯩꯕꯅꯤꯍꯦ
ꯑꯗꯣ ꯏꯪꯁꯨ ꯏꯪꯕ꯭ꯔꯣ?
ꯌꯥꯝ ꯍꯣꯏ ꯌꯥꯝ ꯁꯥꯕ ꯁꯥꯕꯗꯤ ꯅꯠꯇꯦꯀꯣ꯫ ꯗꯨꯝ ꯅꯣꯡ ꯈꯥ ꯇꯥꯏꯌꯦ ꯑꯗꯨꯒ ꯆꯤꯡꯅꯤꯅ ꯅꯨꯡꯁꯤꯠꯀꯨꯝꯕꯁꯨ ꯐꯖꯅ ꯅꯨꯡꯁꯤꯠ ꯁꯦꯂꯦꯀꯣ꯫
ꯑꯁ ꯑꯩꯈꯣꯏꯗꯤ ꯁꯥꯕꯅ ꯐꯦꯟ ꯃꯈꯥꯗ ꯂꯩꯕꯅꯦ ꯐꯦꯟ ꯑꯣꯟ ꯇꯧꯔꯗꯤ ꯑꯁ ꯉꯝꯗꯦꯍꯦ ꯁꯥꯕꯗꯣ
ꯐꯦꯟꯁꯨ ꯌꯥꯝ ꯑꯣꯟ ꯑꯗꯨꯝ ꯇꯧꯔ ꯇꯨꯝꯕ ꯐꯥꯝꯕ ꯂꯩꯔꯗꯤ ꯑꯃꯨꯛ ꯁꯥꯏꯅꯁ ꯆꯪꯒꯅꯤꯀꯣ
ꯑꯩꯁꯨ ꯁꯥꯏꯅꯥꯁꯇꯤ ꯂꯩꯌꯦ ꯍꯣꯏ ꯑꯁꯦꯡꯕꯅꯦ ꯐꯦꯟ ꯃꯈꯥꯗꯀꯣ ꯌꯥꯝꯅ ꯂꯩꯔꯗꯤ ꯁꯥꯏꯅꯁꯇꯣ ꯀꯜꯂꯦ ꯑꯩꯁꯨ ꯇꯧꯋꯦ꯫
ꯑꯩꯈꯣꯏ ꯍꯧꯖꯤꯛ ꯍꯧꯖꯤꯛꯅ ꯚꯦꯀꯦꯁꯟꯒꯤ ꯁꯝ ꯑ ꯁꯨꯇꯤ ꯊꯨ ꯁꯨꯇꯤ ꯐꯪꯕꯒꯤ ꯌꯨꯝ ꯍꯟꯕꯅꯦꯕ ꯍꯣꯁꯇꯦꯜꯗ ꯂꯩꯌꯦ ꯐꯦꯟ ꯊꯝꯃꯥꯟꯗꯅꯀꯣ
ꯑꯥ ꯑꯥ
ꯁꯅꯥꯁ ꯀꯟꯅ ꯅ ꯁꯅꯥꯖ ꯁꯅꯥꯁ ꯁꯅꯥꯁꯗꯣ ꯌꯥꯝ ꯑꯗꯨ ꯐꯦꯟꯗꯤ ꯈꯔ ꯌꯥꯝ ꯇꯣꯏ ꯇꯣꯏꯅ ꯊꯥꯔꯗꯤ ꯁꯥꯅꯁ ꯌꯥꯝ ꯀꯟꯕꯅꯤꯍꯦ
ꯑꯩꯗꯤ ꯑ ꯋꯥꯟ ꯑꯋꯥꯔꯒꯨꯝꯕ ꯈꯛꯇꯪꯅꯦ ꯐꯦꯟ ꯊꯥꯕ ꯌꯥꯕ ꯑꯁ ꯅꯠꯇ꯭ꯔꯗꯤꯀꯣ ꯑꯩꯒꯤ ꯅꯥꯇꯣꯟꯗꯣ
ꯎ
ꯈꯨꯟꯕ ꯍꯧꯔꯅꯤ ꯅꯥꯁꯨ ꯅꯥꯕ ꯍꯧꯔꯅꯤ ꯅꯥꯕꯗꯣ ꯑꯗꯨꯒ ꯅꯨꯡꯁꯥꯗ ꯑꯃꯨꯛꯀ ꯌꯥꯏꯔꯗꯤ ꯅꯥꯕ ꯗꯣ ꯐꯔꯅꯤ ꯑꯃꯨꯛꯀ ꯏꯪꯉꯛꯑꯗꯤ ꯅꯥꯕ ꯍꯧꯔꯅꯤ
ꯑꯗꯨꯅ ꯍꯣꯏ ꯁꯥꯏꯅꯥꯁ ꯌꯥꯝ ꯃꯤ ꯌꯥꯝ ꯃꯛ ꯅꯥꯕ ꯃꯤꯁꯨ ꯌꯥꯝꯕꯅꯦꯍꯦ
ꯎꯝ ꯑꯩꯁꯨ ꯅꯥꯕꯅꯦ ꯁꯥꯏꯅꯥꯁꯇꯣ ꯑꯗꯨꯒꯤ ꯎꯝ ꯍꯤꯗꯥꯛꯇꯤ ꯊꯝꯕꯅꯦ ꯑꯩꯁꯨ
ꯑꯩꯁꯨ ꯅꯥꯏꯌꯦ ꯑꯗꯨꯒꯤ ꯎꯝ ꯍꯣꯁ ꯄꯤꯗꯜꯗ ꯑꯅꯤꯔꯛ ꯑꯍꯨꯝꯔꯛ ꯌꯦꯡ ꯌꯦꯡꯉꯦꯕꯀꯣ
ꯎꯝ ꯎꯝ
ꯑꯗꯨꯗ ꯃꯣꯏꯅ ꯑꯣꯄꯔꯦꯁꯟꯒꯨꯝꯕꯁꯨ ꯇꯧꯑꯣ ꯍꯥꯏꯌꯦ
ꯑꯣ
ꯑꯗꯨ ꯑꯩꯒꯤ ꯈꯔ ꯁꯤꯔꯤꯁꯁꯨ ꯑꯣꯏꯕ ꯃꯥꯜꯂꯦ ꯑꯗꯨ ꯑꯩ ꯎꯝ ꯑꯩ ꯑꯩ ꯍꯣꯏ ꯇꯧꯗꯤ ꯇꯧꯒꯦ ꯑꯗꯣ ꯍꯧꯖꯤꯛꯇꯤ ꯄꯩꯁꯥ ꯂꯩꯇꯦ꯫ ꯑꯗꯨ ꯍꯤꯗꯥꯛꯀꯨꯝꯕ ꯑꯗꯨꯝ ꯆꯥꯔꯒ ꯌꯦꯡꯈꯤꯒꯦ ꯍꯥꯏꯅꯀꯣ
ꯑꯣ
ꯑꯗꯨ ꯑꯈꯣꯏꯗꯤ ꯑꯩꯈꯣꯏ ꯑꯩꯅ ꯑꯗꯨꯗ ꯂꯩꯕꯗꯣ ꯍꯣ ꯍꯣꯁꯇꯦꯜꯗ ꯂꯩꯕꯅꯤꯅ ꯑꯗꯨꯝ ꯐꯦꯟꯗꯤ ꯑꯗꯨꯝ ꯊꯥꯏꯌꯦꯅ ꯅꯨꯡꯁꯥ ꯁꯥꯕꯒꯤ
ꯍꯣꯏ ꯍꯣꯏ
ꯍꯣꯁꯇꯦꯜꯗꯗꯤ ꯃꯤ ꯑꯃ ꯑꯃ ꯈꯛꯇ ꯂꯩꯕ ꯅꯠꯇꯦ ꯃꯤ ꯑꯍꯨꯝ ꯃꯔꯤ ꯔꯨꯝꯃꯦꯠ ꯑꯩꯈꯣꯏ ꯂꯩꯔꯅꯤ ꯑꯗꯣ ꯃꯣꯏꯅ ꯊꯥꯅꯤꯡꯕ ꯀꯥꯟꯗꯁꯨ ꯊꯥꯒꯅꯨ ꯍꯥꯏꯕꯁꯨ ꯌꯥꯗꯦꯀꯣ ꯑꯗꯨ ꯎꯄꯥꯏ ꯂꯩꯗꯕꯒꯤ ꯑꯗꯨꯝ ꯈꯥꯡꯕꯗꯥ ꯈꯥꯡꯕꯗꯥ ꯈꯡ ꯈꯡ ꯈꯡ ꯈꯡ ꯈꯡ ꯈꯡ ꯅꯥꯕꯒꯤ ꯑꯗꯨꯝ ꯆꯥꯠꯈ꯭ꯔꯕꯅꯦ
ꯑꯩꯗꯤ ꯅꯨꯡꯗꯥꯡ ꯁꯥꯏꯌꯦꯕ
ꯍꯣꯏ ꯑꯗꯨ
ꯁꯥꯔꯗꯤ ꯐꯦꯟꯗꯣ ꯑꯗꯨꯝ ꯑꯣꯟ ꯇꯧꯔꯒꯁꯨ ꯇꯧꯕ ꯌꯥꯗꯦ ꯉꯝꯗꯦ ꯑꯗꯨꯒꯤ ꯊꯣꯡ ꯍꯥꯡꯉꯦ ꯋꯤꯟꯗꯣ ꯍꯥꯡꯉꯦ ꯃꯣꯁꯀꯤꯇꯣ ꯅꯦꯠ ꯊꯝꯃꯒ ꯇꯨꯝꯕꯅꯦ ꯑꯗꯨ ꯑꯣꯏꯔꯗꯤ ꯈꯔ ꯅꯨꯡꯉꯥꯏꯌꯦ ꯐꯦꯟꯗꯤ ꯄꯨꯔꯥ ꯍꯣꯜ ꯗꯦꯗꯤ ꯊꯥꯕ ꯉꯝꯗꯦꯕ ꯑꯣ ꯑꯩꯁꯨ ꯅꯇꯣꯟꯅ ꯌꯥꯗꯦꯕ ꯑꯗꯨꯒꯤ ꯋꯤꯛꯁꯇꯣ ꯑꯩꯗꯤ ꯋꯤꯛꯁꯀ ꯇꯨꯝꯃꯤꯟꯅꯕꯅꯦ ꯁꯝꯃꯥꯔ ꯑꯣꯏꯔꯁꯨ ꯋꯤꯟ ꯇꯔ ꯑꯣꯏꯔꯁꯨ ꯅꯨꯡꯗꯥꯡ ꯇꯥꯔꯦ ꯍꯥꯏꯔꯗꯤ ꯑꯩꯒꯤ ꯅꯥꯇꯣꯟꯗꯨꯀꯣ ꯐꯨꯟꯕ ꯍꯧꯋꯦ ꯑꯗꯨꯒꯤ ꯑꯩꯗꯤ ꯂꯥꯁ ꯌꯥꯔꯗ ꯑꯣꯏꯔꯝꯅꯤ ꯁꯥꯢꯅꯁ ꯇꯣ ꯌꯥꯝ ꯀꯟꯕꯒꯤ ꯑꯩꯒꯤ ꯃꯤꯠꯇꯣ ꯕꯂꯥꯔ ꯆꯠꯈ꯭ꯔꯕꯅꯦ ꯈꯪꯕ꯭ꯔꯥ ꯏꯟꯐꯦꯛ ꯁꯟꯗꯣ ꯑꯦꯟꯇꯤꯕꯥꯌꯣꯇꯤꯛ ꯆꯥꯔꯒ ꯑꯗꯨꯝ ꯀꯩꯅꯣ ꯇꯧꯕꯅꯤ ꯑꯩꯁꯨ ꯁꯥꯏꯅꯥꯁꯇꯤ ꯀꯜꯂꯦ ꯇꯟꯕꯅꯦ
ꯎꯝ ꯑꯩꯈꯣꯏꯁꯨ ꯇꯧꯕ ꯌꯥꯕꯗꯤ ꯇꯧꯔꯕꯅꯤ ꯍꯦ ꯁꯤꯡꯒꯤ ꯃꯍꯤꯒꯨꯝꯕꯗꯨ ꯊꯥꯔꯒꯣ
ꯍꯣꯏ ꯍꯣꯏ ꯍꯣꯏ ꯑꯩꯁꯨ ꯇꯧꯋꯦ
ꯕꯤꯁ ꯕꯤꯛ ꯕꯤꯛꯁꯨ ꯑꯆꯧꯕ ꯑꯃ ꯂꯩꯌꯦꯅ ꯈꯔ ꯀꯟꯕꯁꯨ
ꯑꯥ
ꯑꯗꯨ ꯑꯗꯨ ꯇꯥꯏꯔꯅꯤ ꯍꯤꯗꯥꯛ ꯆꯥꯔꯅꯤ ꯏꯁꯄ꯭ꯔꯦ ꯀꯥꯞꯂꯒꯅꯤꯀꯣ
ꯎꯝ ꯎꯝ ꯑꯩꯁꯨꯅꯦ ꯑꯗꯣ ꯍꯧꯖꯤꯛꯇꯤ ꯁꯨꯝꯃꯗꯗꯤ ꯈꯔ ꯐꯩꯌꯦ ꯋꯤꯟꯇꯔꯒ ꯍꯥꯏꯔꯗꯤꯀꯣ ꯑꯁ ꯋꯤꯟꯇꯔꯗꯗꯤ ꯀꯣ ꯉꯝꯗꯦ ꯑꯩꯒꯤ ꯎꯝ ꯑꯩꯈꯣꯏꯒꯤ ꯕꯦꯛ ꯁꯥꯏꯠꯇꯣꯀꯣ ꯑꯗꯨꯗꯣ ꯎꯝ ꯏꯪꯕ ꯍꯧꯔꯗꯤ ꯏꯪꯉꯒ ꯑꯩꯈꯣꯏꯒꯤ ꯅꯥꯇꯣꯟꯗꯣ ꯏꯪꯕ ꯑꯗꯨꯒ ꯑꯩꯈꯣꯏꯒꯤ ꯈꯣꯡꯒꯨꯝꯕ ꯏꯪ ꯍꯧ ꯏꯪꯕ ꯍꯧꯔꯗꯤꯀꯣ ꯅꯥꯔꯛꯀꯅꯤ ꯑꯗꯨꯒ ꯂꯝꯕꯤꯒꯨꯝꯕ ꯆꯠꯄ ꯀꯥꯟꯗ ꯎꯐꯨꯜ ꯈꯔ ꯆꯪꯉꯦꯅ ꯅꯥꯕꯗꯣ ꯈꯪꯒꯅꯤ ꯁꯦꯠ ꯇꯧꯒꯅꯤ ꯈꯪꯗꯦ ꯅꯥꯕ ꯈꯨꯠꯅꯥꯗꯣ ꯑꯗꯨꯒ ꯅꯨꯡꯁꯥ ꯌꯥꯏꯔꯗꯤ ꯑꯃꯨꯛꯀ ꯑꯗꯨꯝ ꯐꯔꯛꯀꯅꯤ
ꯍꯣꯏ ꯍꯣꯏ ꯎꯐꯨꯟꯒꯨꯝꯕ ꯈꯔꯛꯁꯨ ꯂꯥ ꯂꯥꯛ ꯆꯥꯡꯕꯨ ꯆꯥꯡꯈ꯭ꯔꯕ ꯎꯝ ꯁꯥꯏꯅꯥꯁꯀꯤ ꯄꯦꯁꯦꯟꯗꯤ ꯑꯗꯨꯝ ꯁꯠ ꯁꯠ ꯑꯦꯛꯁꯟ ꯌꯥꯝ ꯊꯨꯅ ꯄꯥꯜꯂꯦꯕꯀꯣ
ꯍꯣꯏ ꯑꯗꯨꯒꯤ ꯊꯕꯛ ꯆꯠꯄꯁꯨ ꯑꯩꯈꯣꯏꯗꯤ ꯑꯌꯥꯝꯕꯗꯤ ꯇꯨꯝ ꯑꯦ ꯁꯤꯒꯤ ꯃꯈꯥꯗꯁꯨ ꯑꯗꯨꯝ ꯂꯩꯕꯅꯤꯅꯀꯣ ꯑꯦ ꯁꯤꯁꯨ ꯌꯥꯗꯦꯕ ꯀꯨꯏꯅ ꯂꯩꯕ ꯉꯝꯗꯦꯕ
ꯃꯥꯅꯤ ꯃꯥꯅꯤ ꯌꯥꯗꯕꯅꯦ ꯑꯩꯈꯣꯏꯁꯨ ꯑꯥꯅ
ꯑꯥ ꯍꯥꯏꯌꯣ ꯍꯥꯏꯌꯣ
ꯅꯪꯅ ꯍꯥꯏꯕꯒꯨꯝꯅ ꯑꯈꯣꯏꯁꯨ ꯑꯥ ꯅꯨꯡꯗꯥꯡꯒꯨꯝꯕꯗꯨ ꯅꯨꯡꯁꯤꯠ ꯆꯪꯅꯕ ꯊꯣꯡ ꯍꯥꯡꯂꯒ ꯇꯨꯝꯔꯦꯅꯦ
ꯑꯩꯁꯨ ꯑꯗꯨꯝ ꯇꯧꯋꯦ ꯂꯥꯏꯠ ꯑꯣꯐ ꯇꯧꯔꯒ ꯀꯣ
ꯎꯝ
ꯎꯝ ꯂꯥꯏꯠ ꯑꯣꯟ ꯇꯧꯔꯗꯤ ꯑꯃꯨꯛꯀ ꯍꯦꯟꯅ ꯁꯥꯌꯦ ꯑꯩꯗꯤ ꯑꯣꯐ ꯇꯧꯔꯒ ꯋꯤꯟꯗꯣ ꯀꯩꯀꯥ ꯂꯣꯏꯅꯃꯛ ꯍꯥꯟꯅꯗꯤ ꯈꯔ ꯏꯪꯉꯤ
ꯅꯨꯡ ꯂꯥꯏ ꯊꯥꯜꯔꯁꯨ ꯁꯥꯕꯅꯤ
ꯍꯣꯏ ꯑꯗꯨꯝ ꯇꯧꯋꯦ ꯑꯗꯨꯒꯤ ꯑꯁ ꯎꯝ ꯀꯩꯅꯣꯃ ꯗ꯭ꯌꯨꯇꯤꯒꯨꯝꯕ ꯆꯠꯂꯗꯤꯀꯣ ꯑꯁ ꯋꯥꯑꯦ ꯑꯁꯤ ꯃꯈꯥꯗ ꯂꯩꯕꯗꯨꯀꯣ ꯑꯗꯨꯒꯤ ꯃꯥꯛꯁ ꯍꯥꯞ ꯍꯥꯞꯔꯒ ꯇꯧꯕꯅꯦ ꯅꯠꯇ꯭ꯔꯗꯤ ꯌꯥꯗꯦ ꯑꯗꯨꯒꯤ ꯃꯄꯥꯟꯗ ꯑꯗꯨꯝ ꯑꯌꯥꯝꯕ ꯑꯩꯗꯤ ꯑꯗꯨꯨꯝ ꯂꯩ ꯂꯩꯕꯅꯦꯕ
ꯑꯣ ꯑꯁ ꯑꯈꯣꯏꯁꯨ ꯑꯗꯨꯒꯨꯝꯕꯒꯤ ꯄ꯭ꯔꯣꯕ꯭ꯂꯦꯝ ꯂꯩꯕꯒꯤ ꯁꯥꯕꯗꯣ ꯑꯗꯨ ꯑꯣꯏꯅ ꯑꯗꯨꯝ ꯄꯥꯝꯃꯦꯕꯀꯣ
ꯍꯣꯏ ꯑꯩꯁꯨ
ꯑꯗꯨꯝ ꯁꯥꯕꯅ ꯅꯨꯡꯉꯥꯏꯕ ꯅꯠꯇ꯭ꯔꯗꯤ ꯑꯗꯨꯁꯨ ꯑꯁꯤ ꯑꯩꯈꯣꯏꯒꯤ ꯅꯣꯠ ꯈꯛꯇ ꯅꯠꯗꯦꯕꯀꯣ
ꯍꯣꯏ ꯎꯝ
ꯑꯗꯨ ꯅꯥꯔꯗꯤ ꯑꯁꯤ ꯑꯩꯈꯣꯏꯒꯤ ꯑꯁꯤ ꯀꯣꯛ ꯆꯤꯛꯀꯅꯤ
ꯎꯝ ꯑꯗꯨꯒ ꯑꯩꯈꯣꯏꯒꯤ ꯑꯩꯈꯣꯏꯒꯤ ꯃꯤꯠꯀꯤ ꯂꯥꯏꯟꯁꯤꯡꯁꯨꯀꯣ ꯂꯣꯏꯅꯃꯛ ꯅꯥꯔꯛꯀꯅꯤ
ꯅꯥꯕꯅꯤ ꯑꯩꯒꯤꯗꯤ ꯈꯔꯁꯨ ꯀꯟꯕꯅꯤꯅꯦ ꯅꯨꯡꯗꯥꯡ ꯇꯨꯝꯕꯗꯣ
ꯑꯥ
ꯑꯗꯨꯒꯤ ꯐꯥꯎ ꯁꯣꯔ ꯍꯣꯟꯕꯗꯨ ꯐꯖꯅ ꯆꯥꯠꯇꯕꯅꯤꯍꯦ
ꯑꯣ ꯑꯩꯗꯤ ꯑꯗꯨꯝ ꯅꯣꯠꯁ ꯕ꯭ꯂꯣꯛ ꯇꯧꯋꯦ ꯑꯗꯨꯒꯤ ꯚꯤꯛꯁ ꯇꯩꯔꯒ ꯈꯅꯥꯎ ꯑꯇꯣꯞꯄ ꯑꯩꯒꯤ ꯅꯥꯇꯣꯟꯗ ꯀꯣ ꯈꯔ ꯎꯝ ꯋꯥꯝꯃ ꯄꯦꯛ ꯂꯩꯅ ꯁꯥꯍꯟꯕ ꯄꯦꯛꯀ ꯑꯗꯨꯅ ꯇꯧꯔꯗꯤ ꯑꯗꯨꯝ ꯐꯩꯌꯦ ꯑꯗꯨꯒ ꯑꯥ ꯅꯣꯖ꯭ꯔꯣꯞ ꯂꯩꯌꯦ ꯑꯗꯨ ꯇꯧꯔꯗꯤ ꯑꯗꯨꯝ ꯀꯩꯁꯨ ꯀꯥꯏꯗꯦꯗ ꯅꯨꯡꯗꯥꯡꯗꯗꯤ ꯑꯗꯨꯕꯨ ꯚꯤꯛꯁꯇ ꯑꯗꯨ ꯅꯣꯡꯗ꯭ꯔꯣꯞ ꯀꯨꯝꯕꯗꯨ ꯂꯩꯗ꯭ꯔꯗꯤ ꯑꯁ ꯌꯥꯗ꯭ꯔꯦ
ꯍꯣꯏ ꯑꯩꯁꯨ ꯑꯗꯨꯒꯤ ꯍꯥꯏꯗꯤ ꯏꯁꯄ꯭ꯔꯦ ꯀꯥꯞꯄꯗꯒꯤꯀꯣ ꯌꯥꯝ ꯐꯗꯤ ꯐꯔꯦ ꯑꯗꯨꯗꯒꯤꯗꯤ ꯈꯔꯗꯤ ꯂꯩ ꯑꯗꯨꯕꯨ ꯌꯥꯝꯅ ꯅꯥꯍꯟꯒꯨꯝꯅ ꯀꯟꯒ꯭ꯔꯦꯕ
ꯎꯝ ꯑꯩꯁꯨꯅꯦ ꯑꯩꯁꯨ ꯍꯨꯖꯤꯛꯄꯨꯗꯤ ꯈꯔꯗꯤ ꯐꯥ ꯐꯥꯔꯦ ꯅꯍꯥꯟꯒꯨꯝꯅꯗꯤ ꯑꯩꯁꯨꯗꯨꯗꯤ ꯇꯧꯗ꯭ꯔꯦ
ꯃꯥꯅꯦ ꯃꯥꯅꯦ ꯑꯩꯁꯨ ꯑꯗ ꯑꯩꯁꯨ ꯑꯗꯨꯃꯥꯏ ꯑꯗꯨꯅꯦ ꯌꯥꯝ ꯋꯥꯕꯅꯦꯍꯦ
ꯍꯣꯏ ꯋꯥꯏ ꯋꯥꯏ
ꯑꯗꯨꯒꯤ ꯐꯦꯟꯒꯨꯝꯕꯁꯨ ꯈꯔ ꯈꯔ ꯌꯦꯡꯗ꯭ꯔꯗꯤ
ꯑꯗꯨꯅꯦ ꯏꯁꯇꯦꯟ ꯐꯦꯟ ꯀꯩꯀꯥꯗꯣ ꯑꯩꯗꯤ ꯉꯝꯗꯦꯗ
ꯃꯤ ꯈꯔꯗꯤ ꯌꯥꯝ ꯄꯥꯝꯕꯁꯨ ꯂꯩꯕꯅꯦꯍꯦ ꯐꯦꯟꯗꯣ
ꯑꯩꯗꯤꯀꯣ ꯁꯤꯂꯤꯡ ꯐꯦꯟꯅ ꯄꯥꯝꯃꯦ ꯑꯁꯦꯡꯕ ꯏꯁꯇꯦꯟ ꯐꯦꯟꯗꯤ ꯄꯨꯔꯥ ꯗꯥꯏꯔꯦꯛꯅꯤꯅ
ꯍꯣꯏ ꯍꯣꯏ ꯍꯣꯏ
ꯑꯗꯨ ꯉꯝꯗꯦ ꯑꯩꯗꯤ ꯁꯤꯂꯤꯡ ꯐꯦꯟꯗꯤ ꯈꯔ ꯐꯩꯌꯦ ꯍꯥꯏꯕꯗꯤ ꯈꯔ ꯋꯥꯡꯕꯅꯤꯅꯀꯣ
ꯎꯝ ꯎꯝ
ꯅꯨꯡꯉꯥꯏꯌꯦꯕ ꯏꯁꯇꯦꯟ ꯐꯦꯟ ꯀꯩꯀꯥꯗꯤ ꯄꯨꯔꯥ ꯗꯥꯏꯔꯦꯛ ꯑꯣꯏꯕꯅꯤꯅ ꯍꯣꯏ ꯈꯔꯗꯤ ꯄꯥꯝꯃꯦ ꯄꯥꯝꯅꯩꯌꯦ ꯑꯗꯨꯗꯤ ꯑꯗꯨꯕꯨ ꯅꯥꯇꯣꯟꯅ ꯌꯥꯗꯦꯕ ꯑꯩꯒꯤ
ꯍꯣꯏ ꯍꯣꯏ ꯑꯗꯨ ꯑꯗꯨꯅ ꯑꯗꯨꯒꯤ ꯐꯦꯟꯅ ꯐꯩꯌꯦ ꯑꯩꯈꯣꯏꯁꯨ
ꯎꯝ
ꯅꯠꯇ꯭ꯔꯗꯤ ꯗꯥꯏꯔꯦꯛ ꯑꯃꯨꯛ ꯐꯨꯕꯗꯤꯀꯣ
ꯎꯝ ꯑꯗꯨꯅꯦ
ꯀꯟꯕꯅꯤꯍꯦ
ꯍꯣꯏ ꯅꯣꯏꯗꯤ ꯑꯗꯨꯝ ꯀꯔꯤ ꯀꯔꯤ ꯇꯧꯔꯒ ꯂꯩꯕ꯭ꯔꯣ ꯉꯁꯤꯗꯤ ꯀꯔꯤ ꯀꯔꯤ ꯇꯧꯔꯅꯤ
ꯃꯔꯛ ꯃꯔꯛꯗꯤ ꯐꯥꯔꯝ ꯂꯧꯒꯨꯝꯕꯁꯨ ꯆꯠꯂꯦꯀꯣ
ꯑꯣ ꯑꯣ ꯑꯣꯀꯦ ꯅꯣꯏꯗꯤ ꯀꯩꯅꯣ ꯑ ꯕꯣꯜ ꯀꯩ ꯀꯥ ꯌꯦꯡꯗꯔꯣ
ꯕꯣꯜꯁꯨ ꯕꯥꯔꯣ ꯕꯥꯔꯣ ꯃꯃꯥꯡꯗ ꯁꯥꯟꯅꯔꯗꯤ ꯑꯗꯨꯝ ꯌꯦꯡꯉꯦ
ꯑꯗꯨꯝ ꯃꯇꯥꯡ ꯑꯣꯏꯔꯗꯤ ꯌꯦꯡꯗ꯭ꯔꯦ
ꯌꯥꯝ ꯊꯦꯡꯂꯗꯤ ꯌꯦꯡꯕꯤꯗꯦ ꯑꯩꯈꯣꯏꯗꯤ ꯊꯦꯡꯃꯝ ꯉꯥꯏꯕꯗꯨ ꯈꯔꯕ ꯋꯥꯑꯦꯅ
ꯍꯣꯏ ꯑꯁ ꯈꯔꯗꯤ ꯑꯁ ꯄꯨꯔ